ꯃꯇꯝ ꯇꯦꯟꯕꯁꯤ ꯊꯝꯃꯣꯏ ꯌꯥꯝ ꯅꯨꯡꯉꯥꯏꯇꯦꯀꯣ
ꯑꯩ ꯑꯃꯨꯛꯀ ꯇꯧꯕꯤꯔꯤꯁꯤꯗꯤ
ꯑꯗꯨ ꯑꯣꯏꯔꯁꯨ ꯄꯦꯟꯗꯦꯕ
ꯆꯥꯛꯏꯗꯀꯣ ꯆꯥꯛꯏꯗꯀꯣ ꯆꯥꯛꯏꯗꯀꯣ ꯇꯧꯔꯣ ꯑꯗꯨꯗꯤ
ꯐꯖꯅ ꯆꯥꯛꯍꯜꯂꯤꯀꫭ ꯇꯝꯁꯦ
ꯎꯝ ꯍꫭꯃꯣꯒꯨꯝꯅ ꯌꯥꯝ ꯅꯨꯉꯥꯏꯇꯦ ꯖꯦꯅꯤ ꯈꯨꯔꯥꯏꯗꯧꯅ ꯇꯧ
ꯍꯧꯉꯣ ꯍꯧꯉꯣ ꯗꯧꯅ ꯉꯥꯡꯁꯤꯔ ꯑꯅꯤꯃꯛ
ꯑꯥ ꯀꯅꯥ ꯍꯩꯕ ꯌꯦꯡꯁꯤꯔ
ꯍꯦ ꯌꯦꯡꯁꯤꯀꯣ
ꯑꯥ ꯌꯦꯡꯖꯦ ꯌꯦꯡꯖꯦ ꯅꯪ ꯍꯧꯔꯛꯑꯣ
ꯏꯕꯦꯝꯃꯥꯎ ꯀꯩꯅꯣ ꯅꯪꯅ ꯉꯥꯡꯉꯤꯗꯨꯅ
ꯀꯩ ꯍꯥꯢꯅꯤꯡ ꯉꯤꯅꯣ
ꯑꯩꯗꯤ ꯀꯩꯁꯨ ꯍꯥꯏꯅꯤꯡꯗꯤꯌꯦ
ꯅꯪ ꯍꯥꯏꯅꯤꯡꯉꯤꯁꯤꯗꯦ
ꯅꯪ ꯉꯁꯥꯏ ꯌꯦꯟ ꯆꯥꯔꯒ ꯍꯥꯎꯇꯦ ꯍꯥꯏꯗꯣ ꯆꯨꯝꯕ꯭ꯔꯣ ꯍꯤꯍꯤ ꯏꯃꯥꯢꯕꯦꯝꯃꯥ ꯑꯩ ꯉꯥꯡꯕ ꯍꯩꯇꯦꯗ ꯅꯪ ꯍꯦꯟ ꯍꯩꯔꯦꯁꯦ ꯑꯩ ꯍꯥꯢꯕ ꯍꯩꯇ꯭ꯔꯦ ꯃꯤꯅ ꯉꯥꯡꯉꯛꯄꯗ ꯀꯩꯅꯣ
ꯍꯨꯝ ꯉꯝꯗ꯭ꯔꯕꯣ ꯅꯪ ꯑꯩꯉꯣꯟꯗ
ꯑꯩ ꯉꯝꯗꯦꯕ ꯅꯪ ꯉꯝꯃꯣ ꯅꯪ ꯆꯨꯝꯁꯨ ꯆꯨꯝꯈ꯭ꯔꯣ ꯉꯝꯁꯨ ꯉꯝꯈ꯭ꯔꯣꯀꯣ
ꯅꯆꯤꯟꯅ ꯍꯥꯏꯒꯅꯨ ꯗꯨꯃꯥꯢꯅ ꯍꯥꯏꯒꯅꯨ
ꯍꯩꯃꯥ ꯂꯣꯢꯔꯦꯅꯦꯁꯦ
ꯅꯪꯒꯤ ꯍꯥꯢꯃ ꯐꯧꯗꯤ ꯌꯥꯢꯌꯦ ꯍꯟ ꯗꯦꯗ ꯀꯥꯒ꯭ꯔꯦꯍꯦ ꯍꯥꯢꯃꯥ
ꯍꯨꯝ ꯂꯣꯢꯔꯦ ꯃꯤ ꯂꯣꯏꯔꯦꯅꯦ ꯕꯦꯝꯃꯧ
ꯌꯥꯔꯦ ꯀꯅꯥꯅꯣꯃ ꯃꯥꯟꯁꯤꯜꯂꯛꯇꯣꯔꯦ ꯃꯥꯜꯂꯤꯉꯥꯢ ꯇꯣꯛꯈ꯭ꯔꯖꯦ
ꯈꯔ ꯈꯔ ꯇꯥꯕ ꯅꯨꯡꯉꯥꯢꯔꯤꯉꯩꯗ ꯐꯄꯥ ꯍꯧꯔꯁꯤ ꯅꯠꯇ꯭ꯔꯥꯥ ꯅ ꯇ ꯗꯤ ꯍꯣꯔꯦꯟ ꯁꯣꯏꯔꯛ ꯀꯅꯤ
ꯁꯥꯅ ꯂꯩ ꯕꯥꯛ ꯃꯅꯤꯄꯨꯔ ꯀꯔꯤꯅꯣ
ꯉꯁꯥꯏ ꯅꯪ ꯂꯥꯔꯝꯃꯗꯤ ꯅꯨꯡꯉꯥꯏꯗꯧꯅꯤꯗ ꯁꯥꯟꯅꯕ ꯃꯐꯝꯗ
ꯍꯣꯏ ꯑꯁ ꯑꯩꯅ ꯀꯧꯈꯥꯏꯗꯣꯏꯁꯦ ꯁꯥ
ꯑꯩ ꯅꯪ ꯁꯅꯥꯕꯗꯣ ꯌꯦꯡꯗꯣꯏꯅꯤ
ꯅꯪ ꯑꯩ ꯁꯥꯟꯅꯕ ꯂꯥꯛꯑꯝꯃꯗꯤ ꯍꯨꯖꯤꯛ ꯌꯥ ꯀꯥ ꯇꯨꯝꯈ꯭ꯔꯅꯤ
ꯅꯪ ꯅꯪ ꯂꯥꯛꯑꯗꯤ ꯑꯥ ꯅꯪ ꯑꯩ ꯉꯁꯥꯏ ꯑꯩ ꯂꯥꯛꯑꯗꯤ ꯅꯪꯅ ꯑꯩꯈꯣꯏ ꯌꯨꯝꯗ ꯀꯣꯏꯔꯛꯄ ꯑꯦꯝꯃꯅ ꯑꯩꯅ ꯅꯪꯒꯤ ꯌꯨꯝꯗ ꯀꯣꯏꯔꯛꯄ ꯑꯃ ꯇꯧꯕ ꯌꯥꯕꯅꯦ ꯉꯁꯤ
ꯆꯨꯝꯃꯦ ꯆꯨꯝꯃꯦ ꯆꯨꯝꯃꯦ
ꯕꯣꯜ ꯌꯦꯡ ꯃꯤꯟꯅꯥꯕꯀꯣ
ꯑꯗꯨꯁꯨ ꯆꯨꯝꯃꯦ
ꯑꯗꯨꯗꯅꯦ ꯅꯪꯅ ꯏꯪꯂꯦꯟ ꯑꯩꯅ ꯅꯣꯔꯋꯦ ꯑꯗꯨꯒ ꯀꯥꯎꯅꯗꯣꯏꯕ ꯔꯦꯜꯂꯤꯇꯤꯗꯁꯨ
ꯁꯤ ꯁꯦꯡꯕꯅꯤ ꯁꯦꯡꯕꯅꯤ ꯌꯥꯝ ꯆꯨꯝꯕ ꯋꯥꯐꯝꯅꯤ ꯅꯪꯅ ꯍꯥꯏꯗꯣ
ꯑꯗꯨꯗꯅꯦ ꯕꯣꯜ ꯑꯁꯦꯡꯕꯗꯅꯦ ꯕꯣꯜ ꯆꯟꯈꯤꯕꯗ ꯑꯥ ꯑꯩ ꯃꯩꯇꯩꯂꯣꯟꯗꯤ ꯍꯥꯏ ꯍꯩꯇ꯭ꯔꯦꯅꯦ ꯀꯨꯍꯨ ꯃꯩꯇꯣꯏ ꯑꯗꯨ ꯇꯧꯔꯅꯤ ꯍꯝ
ꯑꯣ ꯌꯥꯝ ꯍꯩꯀꯣꯁꯨ
ꯀꯣꯛ ꯇꯧꯕꯗ ꯑꯁ ꯃꯥꯗꯩꯗ ꯎꯔꯦꯍꯦ
ꯆꯨꯝꯃꯦ ꯀꯣꯛꯁꯤ ꯄꯤꯗꯣꯏꯅꯦ
ꯀꯣꯛꯁꯤ ꯀꯣꯛꯁꯤ ꯑꯩ ꯀꯣꯛꯁꯤ ꯌꯥꯝ ꯆꯥꯔꯝꯃꯦꯗ ꯑꯉꯥꯡꯋꯥꯏꯗ
ꯅꯣꯏ ꯅꯣꯏ ꯅꯣꯏ ꯅꯌꯥꯝꯕꯒꯤ ꯑꯣꯏꯔꯝꯒꯅꯤ ꯑꯗꯨꯁꯨ
ꯏꯌꯥꯝꯕꯗꯗꯤ ꯀꯣꯛꯁꯤ ꯄꯤ ꯁꯨꯄꯤ ꯄꯤꯗꯦ ꯑꯩꯈꯣꯏ ꯏꯆꯦꯗꯣ ꯏꯆꯦꯗꯣ ꯌꯥꯝ ꯁꯥꯠꯊꯤꯕꯅꯦꯕꯀꯣ ꯑꯩꯈꯣꯏ ꯗꯥꯗꯤ ꯀꯨꯁ ꯀꯣꯛꯁꯤ ꯄꯤꯗꯤꯌꯦ
ꯑꯣ
ꯑꯈꯣꯏꯗꯥ ꯑꯈꯣꯏ ꯗꯥꯗꯣ ꯀꯣꯛꯁꯤ ꯄꯤꯗꯦꯍꯦ
ꯄꯣꯟꯕꯤꯅ ꯅꯨꯡꯁꯤꯕ ꯑꯣꯏꯔꯝꯅꯤ
ꯑꯩꯈꯣꯏ ꯗꯥꯒꯤ ꯆꯩ ꯆꯥꯕꯁꯦ ꯃꯤ ꯑꯅꯤꯒꯤ ꯆꯩ ꯆꯥꯏ
ꯃꯤ ꯑꯅꯤꯒꯤ
ꯑꯅꯤꯒꯤ ꯍꯣꯏ
ꯑꯃꯥꯒꯤꯗꯤ ꯆꯥꯗꯦ
ꯑꯇꯣꯞꯄꯒꯤꯗꯤ ꯆꯥꯗꯦ ꯑꯗꯨ ꯆꯥꯕꯁꯨ ꯅꯨꯄꯥ ꯀꯣꯏꯕꯒꯤ ꯆꯩꯅꯦ ꯆꯥꯔꯤꯁꯦ ꯇꯣꯞꯄꯒꯤ ꯅꯠꯇꯦ ꯅꯨꯄꯥ ꯀꯣꯏꯔꯝꯕꯒꯤ ꯆꯩ
ꯅꯨꯄꯥ ꯀꯣꯏꯕ ꯁꯤꯕꯨ ꯅꯨꯡꯉꯥꯏꯕ꯭ꯔꯣ
ꯌꯥꯔꯦ ꯆꯩ ꯌꯥꯝ ꯍꯥꯎꯅ ꯆꯥꯈ꯭ꯔꯦ ꯅꯪ ꯆꯥꯔꯛꯇ꯭ꯔꯣ
ꯑꯩ ꯆꯥꯔꯛꯇꯦꯗ ꯑꯩꯗꯤ ꯆꯥꯐꯞ ꯆꯥꯝ ꯑꯩꯗꯤ ꯕꯣꯔꯗꯤꯡꯗ ꯂꯩꯌꯦ ꯑꯉꯥꯡ ꯑꯣꯏꯔꯤꯉꯩꯗꯀꯣ
ꯅꯪꯗꯤ ꯒꯦꯟ ꯇꯥꯕꯒꯤ ꯐꯨꯕꯤꯗ꯭ꯔꯥ ꯃꯥꯂꯦ ꯅꯕꯦꯝꯃꯥ ꯑꯥꯏ ꯅꯕꯦꯝꯃꯥ ꯑꯩꯗꯤꯅꯦ
ꯍꯣꯏ
ꯅꯨꯄꯥ ꯀꯣꯏꯒꯅꯨ ꯍꯥꯏꯔꯒ ꯑꯩꯅ ꯅꯨꯄꯥ ꯀꯣꯏꯔꯦ ꯑꯗꯨꯗ ꯑꯩꯈꯣꯏ ꯗꯥꯗꯥꯅ ꯆꯩꯗꯣ ꯆꯤꯡꯊꯣꯑꯒ ꯆꯩꯅ ꯐꯨꯕꯒꯤ ꯑꯩꯗꯣ ꯀꯞꯄꯦ
ꯑꯁꯦꯡꯕ꯭ꯔꯣ
ꯑꯆꯨꯝꯕꯅꯦ ꯑꯁ ꯑꯩ ꯑꯩꯒꯤ ꯑꯩꯒꯤ ꯃꯤꯊꯥꯏꯁꯤꯁꯨ ꯄꯣꯝꯔꯝꯒꯗ꯭ꯔꯥ ꯈꯪꯗ꯭ꯔꯦꯍꯦ
ꯄꯨꯝꯃꯣꯏ ꯄꯨꯝꯃꯣꯏ ꯃꯤꯊꯥꯏ ꯌꯦꯟ ꯅꯠꯇꯕꯩꯅꯦ ꯌꯦ ꯃꯤꯊꯥꯏ ꯃꯛꯇꯤ ꯄꯨꯝꯃꯣꯏ
ꯆꯨꯝꯃꯦ ꯆꯨꯝꯃꯦ ꯑꯩ ꯃꯤꯊꯥꯏꯗꯣ ꯄꯦꯛꯀꯤꯡ ꯐꯖꯅ ꯇꯧꯕ ꯑꯣꯏꯔꯝꯃꯦ ꯑꯩ ꯅꯍꯥꯟꯗꯒꯤ ꯊꯨꯒꯥꯏꯔꯒꯅꯦ
ꯍꯣꯏ
ꯑꯩꯅꯗꯤ ꯃꯤꯊꯥꯏꯅꯦ ꯈꯪꯗꯦꯕ ꯆꯣꯀ꯭ꯂꯦꯠꯅꯦꯅ ꯂꯩꯕ ꯑꯗꯨꯗ ꯃꯤꯊꯥꯏ ꯑꯣꯏꯔꯝꯕꯒꯤ ꯑꯃꯥꯔꯛ ꯆꯥꯔ ꯈꯤꯈ꯭ꯔꯕꯗꯣ
ꯀꯩꯒꯤ
ꯑꯁ ꯅꯨꯡꯁꯤꯠ ꯆꯪꯉꯤꯗꯣ ꯑꯩꯅ ꯍꯥꯏꯗ꯭ꯔꯥ ꯑꯁꯤꯒꯨꯝꯕꯁꯦ ꯆꯥꯅꯤꯡꯗꯦꯕ ꯑꯩ ꯅꯨꯡꯁꯤꯠ ꯆꯪꯉꯦ ꯁꯦ ꯑꯃꯨꯛꯀ ꯑꯥ ꯑꯝ ꯑꯝ ꯑꯃꯨꯛꯀ ꯑꯃꯥ ꯌꯦꯡꯒꯦ
ꯅꯨꯡꯁꯤꯠ ꯆꯪꯕ ꯅꯪ ꯆꯥꯅꯤꯡꯗꯕ ꯑꯩ ꯑꯩ ꯋꯥ ꯑꯃꯥ ꯍꯪ ꯑꯦ ꯋꯥ ꯑꯃꯥ ꯍꯪꯉꯦ
ꯍꯪꯉꯣ ꯍꯪꯉꯣ ꯍꯪꯉꯣ
ꯑꯗꯣ ꯑꯗꯣ ꯑꯁꯦ ꯑꯁꯦꯡꯕ ꯈꯨꯝꯃꯨ ꯀꯣ
ꯑꯁꯦꯡ ꯑꯁꯦꯡꯕ ꯈꯨꯝꯁꯦ ꯍꯥꯏꯔꯛꯑꯣ
ꯑꯥ ꯅꯪ ꯅꯨꯄꯥ ꯀꯣꯏꯕ ꯃꯇꯝꯗ ꯀꯔꯤ ꯃꯇꯝꯗ ꯀꯣꯏꯕ ꯍꯧꯒꯦ
ꯀ꯭ꯂꯥꯁ ꯇꯦꯟꯗꯅꯤꯅꯦ ꯏꯕꯨꯡꯉꯣ
ꯌꯥꯝ ꯅꯨꯡꯉꯥꯏꯈꯤꯕ꯭ꯔꯣ ꯀꯣꯏꯅꯕ
ꯑꯍꯥꯥ
ꯌꯥꯝ ꯅꯨꯡꯉꯥꯏꯈꯤꯕ꯭ꯔꯣ
ꯀꯠꯇꯥꯏ ꯒꯤ ꯎꯝ ꯐꯣꯟꯗ ꯀꯣꯏꯅꯕ ꯋꯥꯅꯦ ꯑꯔꯦꯂꯤꯇꯤꯗ ꯀꯣꯏꯅꯕ ꯅꯠꯇꯦ
ꯑꯁꯦꯡꯕꯗ ꯊꯦꯡꯅꯗꯕ
ꯁꯛꯇꯤ ꯈꯪꯉꯒꯅꯦ
ꯍꯣꯏ
ꯗꯦꯇꯤꯡꯒꯨꯝꯕꯗꯤ ꯆꯠꯇꯦꯕ ꯑꯈꯣꯏ ꯁ꯭ꯋꯥꯏꯗ ꯐꯨꯔꯒ ꯅꯪꯅ ꯅꯨꯄꯥ ꯎꯝ ꯅꯨꯄꯥ ꯅꯨꯝ ꯎꯝ ꯀꯌꯥꯔꯣ ꯎꯅꯈ꯭ꯔꯦ ꯀꯥꯏꯅ
ꯑꯩ ꯎꯅꯗ꯭ꯔꯤ ꯍꯥꯏꯕ
ꯐꯥꯎ ꯎꯅꯥꯗꯕ ꯑꯗꯨ ꯅꯨꯄꯥꯗꯣ
ꯍꯥꯥ
ꯑꯗꯨꯐꯥꯎ ꯑꯣꯟ ꯋꯥꯟꯗ ꯑꯃ ꯐꯥꯎ ꯎꯅꯗꯕ
ꯑꯃ ꯐꯥꯎ ꯑꯃ ꯐꯥꯎꯗꯤ ꯑꯥ ꯃꯥꯅ ꯑꯩꯈꯣꯏ ꯊꯣꯡꯒꯥꯟꯗ ꯂꯥꯛꯑꯦ
ꯀ꯭ꯂꯣ
ꯏꯃꯥꯟꯅꯕꯤꯒꯥ
ꯑꯣ
ꯑꯗꯨꯃꯥꯏꯟ ꯇꯣꯈꯤꯕꯅꯦꯕ ꯏꯁ ꯈꯣꯏꯗꯥꯅ ꯆꯩ ꯀꯟꯗꯕꯁꯤꯗꯤ ꯍꯥꯎꯋꯦꯍꯦ ꯊꯤꯅꯣꯍꯦ ꯈꯨꯄꯥꯛ ꯆꯥꯔꯅꯤꯍꯦ ꯅꯪ ꯑꯣꯏꯅ
ꯑꯗꯣ ꯑꯗꯣ ꯑꯗꯨꯝ ꯀꯥꯏꯅꯔꯦ ꯑꯃꯨꯛꯀꯥ
ꯀꯥꯏꯅꯍꯦ
ꯑꯗꯣ ꯑꯅꯤꯁꯨꯨꯕꯗꯤ ꯀꯃꯥꯏꯅ ꯀꯣꯏꯅꯔꯛꯀꯦ
ꯑꯅꯤꯁꯨꯕꯗꯨ ꯑꯁ ꯑꯅꯤ ꯁꯨꯕꯗꯨꯁꯨ ꯒꯦꯟ ꯇꯥꯍꯧꯗꯦꯗ ꯀꯃꯥꯏ ꯀꯣꯏꯅꯈꯤꯕ꯭ꯔꯥ
ꯀꯌꯥꯝ ꯀꯨꯏꯅ ꯀꯣꯏꯅꯈꯤꯒꯦ ꯑꯗꯣ
ꯅꯪꯅ ꯑꯩ ꯈꯛꯇꯥ ꯍꯥꯡꯉꯤꯅꯦ ꯅꯪꯒꯤ ꯍꯥꯡꯕ ꯍꯧꯔꯅꯤ ꯑꯩꯅ ꯀꯨꯏ
ꯍꯣ ꯍꯣꯏ ꯅꯪꯒꯤꯗꯨ ꯍꯥꯟꯅ ꯈꯨꯝꯃꯣꯏꯔꯣ
ꯀꯌꯥꯝ ꯑꯩ
ꯀꯌꯥꯝ ꯀꯨꯏꯅ ꯀꯣꯏꯅꯒꯦ
ꯀꯨꯏꯗꯥ
ꯑꯣ ꯆꯍꯤ ꯃꯔꯤ ꯃꯉꯥ ꯀꯣꯏꯕ꯭ꯔꯣ ꯇꯥꯕ꯭ꯔꯣ ꯇꯥꯗ꯭ꯔꯣ
ꯑꯩ ꯑꯩ ꯑꯦꯛꯁꯇꯤ ꯅꯨꯄꯤ ꯊꯤ
ꯆꯍꯤ ꯀꯨꯟ ꯆꯍꯤ ꯀꯌꯥ ꯀꯣꯏꯅ ꯔꯦꯗꯣ
ꯆꯍꯤ ꯑꯍꯨꯝꯒꯨꯝꯕ ꯀꯣꯏꯅꯕ ꯃꯥꯜꯂꯦ
ꯏꯁ ꯃꯤꯗꯤ ꯌꯥꯝ ꯅꯨꯡꯁꯤꯅꯩ ꯅ ꯀꯣꯏꯅꯩ ꯀꯣ
ꯅꯨꯡꯁꯤ ꯅꯥꯅ ꯀꯣꯏꯅꯩꯌꯦ
ꯑꯗꯣ ꯀꯩꯒꯤ ꯀꯥꯏꯅꯕꯅꯣꯕ ꯑꯁꯨꯛ ꯅꯨꯡꯁꯤꯅꯔꯒ
ꯑꯣ ꯑꯇꯣꯞꯄ ꯅꯨꯄꯤ ꯀꯣꯏꯔꯝꯃꯦ
ꯑꯣ ꯑꯇꯣꯞꯄ ꯅꯨꯄꯤ ꯀꯣꯏꯔꯝꯃꯦ ꯅꯪꯒꯤꯗꯣ
ꯍꯣꯏ
ꯌꯥꯝ ꯅꯨꯡꯁꯤꯕ ꯋꯥꯔꯤꯅꯤ ꯁꯤꯗꯤ
ꯑꯇꯣꯞꯄ ꯅꯨꯄꯤ ꯀꯣꯏꯔꯝꯕꯒꯤ ꯀꯥꯏꯅꯈ꯭ꯔꯦ ꯏꯃꯥꯟꯅꯕꯤ ꯏꯃꯥꯟꯅꯕꯤꯒꯤ ꯀꯥꯖꯤꯟꯅꯦꯕꯀꯣ
ꯑꯧꯋꯣ
ꯏꯃꯥꯟꯅꯕꯤꯒꯤ ꯀꯥꯖꯤꯟ ꯑꯣꯏꯕꯒꯤ ꯏꯃꯥꯟꯗꯕꯤꯅ ꯑꯩꯉꯣꯟꯗ ꯄꯨꯔꯥ ꯁꯞꯄꯣꯔꯠ ꯄꯤꯕ
ꯑꯣ ꯑꯣ ꯍꯣ
ꯑꯗꯨ ꯈꯪꯉꯦꯗ ꯑꯥ ꯑꯦꯕꯥꯅꯤꯒꯤ ꯅꯨꯡꯁꯤꯕꯗꯤ ꯗꯦꯠ ꯀꯨꯝꯕ ꯆꯠꯇꯦꯕ ꯑꯩ ꯑꯗꯤ ꯑꯉꯥꯡ ꯑꯣꯏꯕꯒꯤ
ꯑꯥ
ꯑꯥ ꯃꯥꯅ ꯂꯧꯕꯗꯤ ꯃꯣꯏꯒ ꯆꯥꯟꯅꯕꯅꯦꯕ
ꯑꯥ
ꯌꯥꯝ ꯆꯩ ꯆꯍꯤꯗꯣ ꯈꯦꯠꯅꯗ꯭ꯔꯦꯕ
ꯑꯣ
ꯑꯩꯒꯗꯤ ꯌꯥꯝ ꯈꯦꯠꯅꯩꯗꯅ
ꯑꯥ
ꯀꯩꯅꯣ ꯑꯣꯏꯕꯅꯦꯍꯦ ꯃꯥꯗꯤ ꯎꯝ ꯃꯥꯒꯤ ꯅꯨꯄꯤꯗꯨꯁꯨ ꯑꯩ ꯅꯝꯕꯔ ꯄꯤꯔꯛꯑꯦꯍꯥꯏ
ꯎꯝ
ꯏꯃꯥꯟꯅꯕꯤꯗꯨꯅ
ꯎꯝ
ꯑꯩ ꯑꯩꯩꯅ ꯁꯥꯎꯅꯤꯡꯕꯒꯤ ꯃꯇꯥꯝꯗꯨꯗ ꯐꯣꯟ ꯇꯧꯁꯤꯜꯂꯦ ꯑꯩꯅꯗꯤ ꯎꯝ ꯈꯠꯅꯒꯦ ꯀꯧꯜꯇꯧꯕ ꯅꯠꯇꯦ ꯀꯣꯏꯅꯩ ꯀꯣꯏꯅꯩ ꯍꯥꯏꯕꯗꯨꯗ ꯅꯪ ꯃꯥꯒ ꯀꯣꯏꯅꯕ꯭ꯔꯥ ꯍꯪꯉꯒ ꯀꯣꯏꯅꯗꯦ ꯍꯥꯌꯦ ꯑꯗꯨ ꯀꯣꯏꯅꯠ ꯀꯣꯟꯅꯗꯦ ꯍꯥꯏꯕꯒꯤ ꯑꯩꯁꯨ ꯑꯃꯨꯛꯀ ꯊꯥꯖꯔꯨꯔꯦ ꯑꯗꯨꯒ ꯀꯣꯏꯅꯔꯝꯃꯦ
ꯑꯥ
ꯑꯗꯨꯒ ꯈꯠꯅꯈ꯭ꯔꯦ ꯑꯥ ꯐꯣꯟ ꯐꯥꯎꯅꯗ꯭ꯔꯦ ꯑꯩ ꯐꯣꯟ ꯁꯨꯇꯧ ꯇꯧꯗ꯭ꯔꯦ
ꯑꯥ
ꯑꯗꯨꯒ ꯀꯔꯤꯔꯥ ꯑꯠꯁꯥ ꯁꯥ ꯁꯥ ꯐꯥꯕ ꯍꯥꯎꯕꯗꯣ ꯀꯦꯅꯣ ꯑꯣꯏꯕ ꯗꯤꯄꯤꯒꯨꯝꯕ ꯂꯣꯟꯅ ꯊꯝꯕ ꯑꯩꯉꯣꯟꯗ ꯎꯍꯟꯗꯕ
ꯑꯧ
ꯅꯨꯄꯤꯗ ꯊꯝꯍꯜꯂꯥꯃꯅꯤꯗꯅ
ꯑꯥ
ꯑꯗꯨꯒ ꯑꯩꯉꯣꯟꯗꯗꯤ ꯎꯍꯟꯗꯕ ꯏꯃꯥꯟꯅꯕꯤꯈꯣꯏꯗꯤ ꯎꯕ ꯑꯗꯨꯗꯤꯅꯦꯕ ꯏꯃꯥꯟꯅꯕꯤꯅ ꯑꯩꯉꯣꯟ ꯏꯁꯀ꯭ꯔꯤꯟ ꯁꯣꯠ ꯊꯥꯔꯛꯀꯅꯤ
ꯎꯝ
ꯑꯗꯨꯝ ꯑꯗꯨꯝ ꯁꯨꯝ ꯁꯨꯝ ꯁꯨꯝ ꯁꯨꯝ ꯁꯨꯝ ꯇꯧꯋꯦ ꯐꯦꯁꯕꯨꯛꯇꯁꯨ ꯊꯥꯒꯠꯀꯅꯤ ꯑꯩꯉꯣꯟꯗ ꯑꯟꯐ꯭ꯔꯦꯟ ꯇꯧꯒꯅꯤ
ꯑꯁ
ꯑꯃꯨꯀ ꯑꯃꯨꯀ ꯑꯩꯉꯣꯟꯗ ꯐꯦꯟ ꯔꯤꯀ꯭ꯋꯦꯁ ꯊꯥꯔꯛꯀꯅꯤ ꯑꯗꯣ ꯑꯩꯁꯨ ꯁꯥꯎꯅꯤꯡ ꯃꯟꯈ꯭ꯔꯦ ꯈꯟꯈ꯭ꯔꯕꯒꯤ ꯗꯨꯝ ꯗꯨꯝ ꯗꯨꯝ ꯗꯨꯝ ꯇꯧꯕꯒ ꯁꯨꯀꯥꯎ ꯀꯥꯎꯅꯗ꯭ꯔꯦ ꯑꯩꯅ ꯑꯗꯣ ꯃꯥ ꯑꯩꯒꯤ ꯕꯥꯔꯗꯦ ꯋꯤꯁꯀ ꯇꯧꯔꯛꯑꯦ ꯑꯁ ꯑꯩꯅ ꯁꯤꯒꯨꯝꯕ ꯃꯤꯕꯨ ꯐꯥꯎꯅꯅꯤꯡꯗ꯭ꯔꯦꯗꯥꯅ ꯁꯨꯍꯥꯟ ꯍꯟꯗ꯭ꯔꯦ ꯑꯗꯨꯒꯤ ꯃꯥꯁꯨꯨ ꯏꯀꯥꯏꯈ꯭ꯔ ꯃꯥꯜꯂꯦ ꯃꯁꯥ ꯃꯇꯣꯝꯗ ꯕ꯭ꯂꯣꯛ ꯇꯧꯈ꯭ꯔꯦꯕ ꯑꯩꯒꯤ ꯅꯝꯕꯔ
ꯎꯝ
ꯑꯩꯅ ꯁꯨꯈꯨꯝ ꯈꯨꯝꯗ꯭ꯔꯕꯒꯤ
ꯎꯝ
ꯑꯁ ꯁꯥꯎꯅꯤꯡꯕꯅꯦꯀꯣ ꯑꯩꯁꯦ ꯀ꯭ꯂꯥꯁꯇ ꯀꯨꯝꯃꯒ ꯀ꯭ꯂꯥꯁ ꯀꯣꯟꯁꯦꯟꯇ꯭ꯔꯦꯠ ꯇꯧꯋꯦꯍꯦ ꯀꯣꯛꯁꯦ ꯕꯤꯡ ꯄꯤꯡ ꯄꯤꯡ ꯂꯥꯎꯔꯒ ꯑꯩ ꯑꯗꯨꯗ ꯈꯪꯉꯦ ꯁꯧ ꯃꯤꯁꯦ ꯁꯧꯅꯤꯡꯕꯁꯦ ꯑꯗꯨꯃꯥꯏꯅ ꯇꯧꯕ ꯖꯥꯠꯅꯤꯅ
ꯑꯣ ꯃꯤ ꯌꯥꯝ ꯈꯪꯉꯤꯀꯣ
ꯅꯪꯒꯤ ꯇꯥꯟ ꯑꯣꯏꯔꯦ ꯂꯤꯔꯛꯑꯣ
ꯑꯍꯨꯝꯁꯨꯨꯕꯗꯤ
ꯅꯠꯇꯦ ꯑꯍꯨꯝ ꯁꯨꯕꯗꯣ ꯍꯥꯟꯅ ꯂꯤꯌꯣ
ꯅꯪ ꯍꯥꯟꯅ ꯂꯤꯌꯣ
ꯂꯣꯏꯔꯤꯗꯤ ꯅꯪꯒꯤꯗꯣ ꯄꯨꯂꯞ ꯍꯥꯟꯅ ꯂꯣꯏꯁꯤꯜꯂꯁꯤ
ꯎꯝ ꯅꯪꯒꯤ ꯂꯤꯌꯣ ꯅꯪꯒꯤ ꯂꯤꯌꯣ ꯅꯪꯒꯤ ꯂꯤꯌꯣ ꯑꯩꯒꯤ ꯈꯛꯇ ꯈꯪꯗꯣꯛꯑꯒ ꯃꯥꯒꯤꯅ ꯍꯥꯏꯗꯕ ꯂꯥꯁꯇ ꯑꯩꯅ
ꯑꯥ
ꯂꯤꯔꯣ
ꯑꯩꯒꯤꯔꯣ
ꯍꯣꯏ
ꯅꯪꯒꯤ ꯑꯍꯨꯝ ꯁꯨꯕꯗꯣ ꯍꯥꯟꯅ ꯂꯤꯌꯣ
ꯅꯪꯒꯤ ꯂꯤꯌꯣ ꯅꯪꯒꯤ ꯂꯤꯌꯣ
ꯅꯪꯒꯤ ꯂꯤꯕ ꯂꯣꯏꯔꯒ ꯑꯩ ꯂꯣꯏꯅ ꯂꯤꯗꯣꯏꯅꯦ ꯅꯪꯒꯤꯁꯨ
ꯑꯩꯒꯤ ꯈꯟꯁꯨ ꯃꯥꯡꯉꯦ ꯍꯥꯏꯂꯕ
ꯅꯠꯇꯦ ꯂꯣꯏꯅ ꯍꯥꯏꯗꯣꯛꯇꯣꯏꯅꯦ ꯑꯩꯁꯨ ꯅꯪꯁꯨ ꯍꯥꯏꯗꯣꯛꯄꯅꯤꯅ ꯑꯩꯁꯨ